ꯍꯦꯜꯂꯣ
ꯍꯜꯂꯣ
ꯑꯥꯎ ꯅꯨꯡꯉꯥꯏꯔꯤꯕꯣ
ꯑꯔꯦ ꯇꯥꯕ꯭ꯔꯣꯕ꯭ꯔꯣ
ꯑ ꯇꯥꯏ ꯇꯥꯏ
ꯑꯥ ꯑꯥ ꯀꯩꯗꯧꯔꯤꯒꯦ ꯅꯪꯕꯣ
ꯑꯩ ꯑꯗꯨꯝ ꯅꯨꯡꯁꯤꯠꯄꯤꯗ ꯒꯦꯝꯁ ꯅꯥꯎ ꯂꯣꯏꯔꯒ ꯑꯥꯎ
ꯑꯣ ꯀꯩ ꯒꯦꯝꯁꯅ ꯏꯩꯅꯣ
ꯑꯦꯃꯦ ꯑꯦ ꯑꯣ ꯁꯥꯏꯅꯦ
ꯑꯣ ꯑꯦꯝ ꯑꯦꯜ ꯑꯣ ꯅꯪ ꯑꯦꯝ ꯑꯦꯜ ꯁꯥꯟꯅꯕꯅꯤꯅꯦꯀꯣ ꯀꯥꯎꯋꯅꯦ
ꯅꯪ ꯅꯪꯗꯤ ꯁꯅꯥꯗ꯭ꯔꯕꯣ
ꯑꯩꯗꯤ ꯁꯥꯟꯅꯗ꯭ꯔꯦ
ꯑꯁ ꯑꯕꯗꯦ ꯌꯥꯝ ꯂꯥꯛ ꯑꯕꯗꯦꯠ ꯌꯥꯝ ꯂꯥꯛꯄꯅꯦ ꯍꯦ
ꯑ ꯍꯟꯗꯛ ꯈꯔ ꯅꯧꯅ ꯈꯔ ꯌꯥꯝ ꯂꯥꯛꯄ꯭ꯔꯥ
ꯁꯨ ꯑꯅꯧꯕ ꯂꯥꯛꯄ꯭ꯔꯦ ꯑꯗꯨꯒ ꯁ꯭ꯀꯤꯟꯁꯨ ꯐ꯭ꯔꯤꯗꯤ ꯌꯥꯝ ꯄꯤꯕꯅꯤꯅꯦ ꯅꯪ ꯅꯪ ꯁꯅꯥꯔꯗꯤ ꯐꯥꯠꯇ꯭ꯔꯤꯉ
ꯍꯥꯏꯗꯤ ꯁꯥꯟꯅꯕ ꯂꯦꯞꯄ ꯀꯨꯏꯔꯦ ꯕꯣꯜꯁꯨ ꯍꯟꯗꯛ ꯋꯥꯔꯜ ꯀꯞꯁꯨ ꯂꯩꯕꯒ ꯑꯗꯨꯗꯒꯤ ꯑꯁ
ꯉꯁꯤ ꯀꯔꯤ ꯀ ꯀꯅꯥ ꯀꯅꯥ ꯊꯣꯛꯀꯦ ꯍꯥꯏ
ꯉꯔꯥꯡ ꯅꯨꯡꯗꯥꯡꯗꯤ ꯀꯩꯅꯣ ꯅꯤꯃꯥꯔ ꯑꯩꯈꯣꯏ ꯂꯩꯀꯥꯏꯒ ꯕ꯭ꯔꯖꯤꯜꯒ ꯀꯩꯅꯣ ꯁꯥꯟꯅꯕꯅꯦ
ꯑꯥ
ꯑ ꯀꯩꯅꯣꯗꯨꯗꯤ ꯑ ꯖꯔꯃꯅꯤꯒꯅꯥꯎꯗꯣ ꯀꯔꯝꯕ
ꯂꯝ ꯑꯇꯣꯞꯄꯇꯅ ꯉꯝꯈ꯭ꯔꯦ ꯑꯃꯗꯨꯅ ꯉꯝꯈ꯭ꯔꯦ ꯄꯦꯅꯥꯜꯇꯤꯗ ꯑꯇꯣꯞꯄꯗꯨꯅ ꯀꯥꯒꯔꯦ ꯑꯗꯣ ꯉꯁꯥꯏ ꯑꯌꯨꯛꯀꯤꯅ ꯑꯃꯨꯛ ꯄꯦꯅꯥꯜꯇꯤꯗ ꯃꯣꯔꯣꯛꯀꯣꯟ ꯑꯃꯨꯛ ꯀꯥꯈ꯭ꯔꯦ ꯄꯦꯅꯥꯜꯇꯤꯗ
ꯑꯗꯨ ꯉꯁꯤꯗꯤ ꯀꯅꯥ ꯀꯅꯥ ꯂꯩꯒꯦ
ꯍꯣꯔꯦꯟ ꯅꯨꯡꯗꯥꯡꯁꯦ ꯄꯨꯡ ꯃꯥꯄꯟ ꯃꯈꯥꯏ ꯑꯋꯥꯏꯗ ꯂꯩꯔꯝꯗꯧ ꯃꯥꯜꯂꯦ ꯅꯣꯔꯋꯦꯒ ꯏ ꯄꯔꯤ ꯀꯣꯁꯗꯧ ꯃꯥꯅꯦ ꯕ꯭ꯔꯣ ꯉꯁꯥꯏ ꯑꯌꯨꯛꯀꯤ ꯉꯁꯥꯏ ꯉꯔꯥꯡ ꯅꯨꯡꯗꯥꯡ ꯄꯥꯎ ꯌꯦꯡꯕ꯭ꯔꯣ ꯅꯪꯕꯣ
ꯑꯩ ꯇꯨꯝꯗ꯭ꯔꯦ ꯇꯨꯝꯈ꯭ꯔꯦ ꯌꯦꯡꯍꯧꯗ꯭ꯔꯦ ꯑꯣꯧ
ꯑꯣ
ꯑꯩꯗꯤ ꯑꯁ ꯈꯅꯥꯎ
ꯉꯁꯥꯏ ꯉꯁꯥꯏ ꯑꯌꯨꯛꯇꯣ ꯑꯩꯗꯣ ꯆꯦꯟꯕꯗꯤ ꯆꯠꯅꯤꯡꯕꯅꯦꯕ ꯆꯩꯔꯥꯎ ꯆꯤꯡꯗꯣ ꯑꯗꯣ ꯋꯦꯗꯔꯁꯨ ꯑꯃꯨꯛ ꯃꯝꯁꯤꯜꯂꯛꯑꯦ ꯑꯗꯣ ꯕꯣꯜꯁꯨ ꯂꯣꯏꯗꯕꯗꯨꯒꯤ ꯐꯔꯛ ꯇꯥ ꯇꯧꯔꯒꯗꯣꯏꯅꯦ ꯍꯌꯦꯡ ꯑꯃꯨꯛ ꯆꯠꯂꯦ ꯍꯣꯔꯦꯟ ꯅꯨꯡꯊꯤꯟꯗꯤ ꯑꯃꯨꯛ ꯆꯠꯁꯦ
ꯄꯨꯡ ꯀꯌꯥꯗꯅꯣꯁꯠꯁꯦ ꯍꯥꯏꯕꯗꯅ
ꯄꯨꯡ ꯃꯔꯤ ꯃꯈꯥꯏ ꯃꯉꯥ ꯑ꯭ꯋꯥꯏꯗ ꯆꯠꯁꯦ
ꯃꯉꯥꯗꯤ ꯊꯦꯡꯃꯟꯗ꯭ꯔꯣ ꯃꯔꯤ ꯃꯈꯥꯏꯗ ꯆꯠꯂꯁꯦ ꯃꯉꯥ ꯊꯦꯡꯃꯜꯂꯦ
ꯑꯣ ꯐꯔꯩꯦ ꯐꯔꯩ ꯀꯩꯁꯨ ꯀꯥꯏꯗꯦ ꯃꯔꯤ ꯃꯈꯥꯏꯁꯨ ꯌꯥꯏ ꯀꯩꯁꯨ ꯀꯥꯏꯗꯦ ꯃꯔꯤ ꯃꯈꯥꯏꯗ ꯊꯣꯛꯑꯒ ꯄꯨꯡ ꯇꯔꯨꯛ ꯇꯥꯔꯝꯗꯥꯏꯗ ꯑꯃꯨꯛ ꯍꯜꯂꯛꯄ ꯈꯔ ꯁꯥꯡꯅ ꯆꯦꯜꯂꯒ ꯋꯥꯀ ꯀꯩꯀꯥ ꯈꯔ ꯇꯧꯊꯣꯛ ꯇꯗꯤ ꯌꯥꯔ ꯑꯁ ꯕꯣꯜꯁꯨ ꯑꯃꯨꯛ ꯁꯥꯟꯅꯕ ꯍꯧꯗꯗꯤ ꯌꯥꯔꯣꯏ
ꯑꯗꯨꯅ ꯑꯩꯗꯤ ꯁꯥꯟꯗꯕꯅꯤꯅ ꯀꯩ ꯀꯥꯏꯗꯦ ꯅꯪꯅꯤ
ꯋꯥꯋꯥꯛꯆꯤꯡ ꯆꯦꯜꯂ ꯂꯣꯏꯔꯦ ꯀꯩꯅꯣ
ꯑꯗꯨ
ꯋꯥꯥꯛꯀꯤꯡ ꯆꯦꯜꯂ ꯂꯣꯏꯔꯦ ꯀꯩꯅꯣ ꯑꯗꯨꯕꯨꯗꯤ ꯍꯟꯗꯛꯇꯤ ꯈꯔ ꯑꯃꯨꯛ ꯅꯩꯊꯔꯁꯤꯍꯦ ꯑꯩꯗꯤ ꯑꯌꯨꯛꯇ ꯆꯤꯡ ꯆꯤꯡ ꯀꯥꯔꯅꯤ ꯅꯨꯡꯊꯤꯟꯗꯅ ꯁꯤ ꯑꯩꯈꯣꯏ ꯃꯅꯥꯛꯀꯤꯁꯤꯗ ꯑꯗꯨꯝ ꯆꯦꯜꯒꯅꯤ ꯁꯨꯃꯥꯏꯅ ꯇꯧꯔꯗꯣꯏꯅꯦ ꯑꯗꯣ ꯕꯣꯜꯁꯨ ꯑꯃꯨꯛ ꯁꯥꯟꯅꯒꯅꯤꯅꯦ ꯕꯣꯜꯁꯨ ꯑꯃꯨꯛ ꯁꯥꯟꯅꯗꯣꯏꯅꯤꯅꯦ ꯅꯟꯗ ꯏꯃꯦꯜ ꯀꯅꯥ ꯀꯅꯥꯒꯁꯤ ꯅꯪ ꯅꯣꯏ ꯅꯪꯗꯤꯦ
ꯑꯩꯁꯦꯣꯏ ꯑꯣꯟꯂꯥꯏꯟꯒꯤ ꯃꯤ ꯈꯣꯏꯂꯁꯨ ꯅꯥꯔꯤꯉꯩꯗ ꯇꯤꯅꯥꯕꯝ ꯔꯛꯇ ꯁꯥꯟꯅꯔꯤ ꯀꯩꯅꯣ
ꯑꯥ ꯄꯨꯡ ꯀꯌꯥ ꯀꯌꯥꯗ ꯁꯥꯟꯅꯔꯤꯕꯅꯕꯥꯅꯤꯗꯤ
ꯃꯥ ꯀꯩꯅꯣꯅꯤꯗꯃ ꯑ ꯃꯥꯒꯤ ꯃꯇꯝ ꯍꯥꯡ ꯍꯥꯡꯕꯗ ꯑꯗꯨꯝ ꯀꯧꯔꯛꯄ ꯀꯥꯏꯅ ꯑꯗꯨ ꯁꯅ ꯋꯥꯅꯤ
ꯑꯣ ꯇꯣꯛꯇꯤ ꯇꯣꯛꯅꯗ꯭ꯔꯦ ꯅꯄꯥꯅꯤ
ꯎꯝ
ꯑꯩꯗꯤ ꯅꯕꯥꯅꯤ ꯇꯣꯛꯅꯔꯕ ꯈꯜꯂꯨꯔꯦ
ꯂꯧꯕ ꯂꯧꯕ ꯆꯠꯂꯁꯤꯅꯦ ꯂꯤꯁꯤꯡ ꯀꯨꯟ ꯄꯥꯏꯔꯒ ꯂꯤꯁꯤꯡ ꯀꯨꯟꯄꯥꯥꯏ ꯂꯧꯕ ꯆꯠꯂꯣ ꯁꯤꯅꯤ
ꯀꯩꯅꯣ ꯐꯥꯎꯗꯤ ꯒꯥꯔꯤꯗ ꯆꯠꯄ ꯌꯥꯔꯦ ꯀꯩꯅꯣ
ꯑꯗꯨ ꯋꯥ ꯆꯠꯂꯒ ꯍꯦꯛꯇ ꯂꯧꯊꯔꯗꯕꯅꯦ ꯎꯝ ꯑꯩꯗꯤ ꯑꯩꯗꯤ ꯏꯅꯛ ꯅꯛꯅ ꯂꯩꯔꯦꯗ ꯑꯩꯒꯤꯗꯤ ꯑꯩꯗꯤ ꯏꯅꯛ ꯅꯛꯅ ꯇꯦ ꯇꯔꯥ ꯇꯤ ꯗꯣꯟ ꯗꯣꯟ ꯇꯧꯔ ꯑꯗꯨꯝ ꯂꯧꯕ ꯆꯠꯄ ꯌꯥꯔꯦ
ꯅꯪꯁꯦ ꯎꯁꯤꯠꯇꯨ
ꯃꯥꯁꯨ ꯑꯃꯔꯣꯝꯗꯗꯤ ꯂꯩꯔꯤ
ꯀꯩꯅꯣꯗꯤ ꯅꯃꯥꯟꯅꯕꯗꯨꯗꯤ ꯀꯃꯥꯏꯅ ꯇꯧꯔꯤ
ꯂꯩꯔꯤꯗꯅ
ꯃꯥ ꯒꯦꯝꯁ ꯅꯥꯗ꯭ꯔꯕꯣ ꯃꯥꯗꯤ
ꯁꯥꯅꯗ꯭ꯔꯦ
ꯑꯣ ꯀꯩꯀꯩ ꯇꯧꯔꯤꯒꯦ ꯃꯥꯁꯦ
ꯑꯗꯨꯝ ꯂꯩꯔꯤ ꯍꯥꯏꯇꯥꯔꯦꯗꯅ
ꯅꯪ ꯍꯣꯁꯇꯦꯜ ꯆꯪꯈ꯭ꯔꯕꯣ ꯀꯩꯅꯣ ꯋꯥꯔꯤꯗ ꯇꯥꯗ꯭ꯔꯦ
ꯊꯕꯛ ꯆꯠꯄꯒꯤ ꯃꯥ
ꯑꯥ ꯄꯗꯤ ꯀꯃꯥꯏꯅ ꯇꯧꯔꯤ ꯀ꯭ꯂꯥꯁ ꯀꯌꯥ ꯀꯥꯔꯦ
ꯑꯈꯣꯏꯅꯥꯎ ꯄꯥꯗꯤ ꯀ꯭ꯂꯥꯁ ꯑꯦꯠ ꯀꯥꯔꯦ ꯑꯈꯣꯏꯅꯄꯥ ꯀ꯭ꯂꯥꯁ ꯑꯦꯠ ꯀꯥꯏꯔ ꯄꯥꯈꯪ ꯐꯥꯔꯦ ꯍꯟꯗꯛ ꯁꯨꯇꯤ ꯂꯩꯕꯗꯨꯗ ꯑꯩ ꯁꯨ ꯃꯥꯕꯨ ꯋꯀꯤꯡ ꯍꯦꯛ ꯄꯨꯕ ꯋꯥꯀꯤꯡ ꯄꯨꯕꯤꯕꯅꯤꯅꯦ ꯉꯔꯥꯡꯁꯨ ꯆꯜꯍꯟꯗꯕꯤꯗꯦ ꯑꯗꯨꯝ ꯆꯠ ꯍꯟꯕꯅꯦ ꯏꯁꯤꯡ ꯀꯩꯀꯥ ꯄꯨ ꯏꯁꯤꯡꯅ ꯏꯁꯀꯤꯞꯄꯤꯡꯒꯤ ꯄꯨꯅꯕ ꯍꯥꯏꯅ ꯄꯨꯕ ꯃꯉꯣꯟꯗ ꯆꯤꯡ ꯀꯥꯍꯟꯕ
ꯅꯪꯅ ꯅꯨꯡꯉꯥꯏꯅ ꯆꯦꯟꯅꯕ ꯁꯤꯅꯤꯕ ꯅꯪ ꯇꯧꯔꯤꯁꯦ
ꯅꯨꯡꯉꯥꯏꯅ ꯆꯦꯟꯈꯠꯄ ꯑꯩꯅ ꯑꯗꯣ ꯃꯥ ꯁꯨꯇꯤ ꯑꯃꯨꯛ ꯂꯩꯇ꯭ꯔꯗꯤ ꯑꯩ ꯑꯩ ꯑꯣꯏꯅ ꯑꯗꯨꯝ ꯄꯥꯏꯕ ꯇꯥꯕꯅꯦ ꯎꯄꯥꯏ ꯂꯩꯇꯦ
ꯄꯥꯏ ꯂꯩꯏꯇ
ꯎꯥꯏ ꯂꯩꯇꯦ ꯑꯗꯨꯝ ꯍꯛꯆꯥꯡ ꯐꯅꯤꯡꯉꯗꯤ ꯏꯊꯟꯇ ꯑꯣꯏꯔꯁꯨ ꯑꯗꯨꯝ ꯆꯥꯛ ꯆꯠ ꯆꯠ ꯄꯠ ꯄꯠ ꯄꯠ ꯑꯗꯨꯝ ꯆꯠꯊꯣꯛꯄ ꯍꯥꯏꯗꯨꯅꯤ ꯍꯟꯗꯛꯇꯤ ꯍꯛꯆꯥꯡ ꯐꯠ ꯇꯗꯤ ꯌꯥꯗꯦꯅꯦ ꯕꯣꯜꯕꯨꯠꯁꯨ ꯑꯃꯨꯛ ꯂꯩꯔꯗꯣꯏꯅꯦ ꯑꯗꯨꯅ ꯕꯣꯠ ꯕꯨꯠ ꯂꯩꯗ꯭ꯔꯤꯉꯩ ꯃꯃꯥꯡꯗ ꯐꯤꯒꯔꯁꯦ ꯍꯥꯟꯅ ꯆꯥꯊꯣꯛꯄ ꯁꯤꯅꯦ ꯏꯁ ꯐꯤꯒꯔꯁꯦ ꯇꯥꯔꯗꯤ ꯌꯥꯗ꯭ꯔꯦꯕ ꯊꯥ ꯑꯃꯁꯦ ꯅꯩꯈꯥꯏꯔꯗꯕꯅꯦ ꯅꯪꯁꯨ ꯅꯩꯈꯥꯏꯔꯗꯕꯅꯤꯀꯣ ꯇꯥꯕ꯭ꯔꯣ
ꯍꯣꯏ ꯍꯣꯏ ꯇꯧꯁꯤ ꯇ ꯑꯦꯛꯖꯥꯝ ꯂꯩꯔꯤꯅꯦ ꯑꯃꯨꯛꯀ ꯑꯦꯛꯁꯀ꯭ꯌꯨꯁ ꯑꯃꯨꯛꯀꯁꯨ ꯂꯥꯛꯑꯦꯅꯦ ꯍꯣꯏ
ꯑꯦꯛꯖꯥꯝ ꯑꯗꯨꯝ
ꯀꯥꯏꯗꯗ ꯑꯦꯛꯖꯥꯝ ꯍꯧꯔꯁꯨ ꯃꯇꯝ ꯑꯃ ꯄꯨꯡ ꯑꯃ ꯄꯨꯡ ꯑꯅꯤꯒꯤ ꯈꯥꯏꯗꯣꯛꯄ ꯌꯥꯏꯗ
ꯑꯥ ꯑꯗꯨꯅꯦ ꯈꯤꯇꯪ ꯈꯤꯇꯪ ꯀꯩꯅꯣ ꯀ꯭ꯔꯦꯛ ꯀ꯭ꯔꯦꯛ ꯀ꯭ꯔꯦꯛ ꯇꯥꯏꯅ ꯀꯩꯅꯣ ꯀꯩ ꯃꯈꯣꯟꯅꯣ
ꯈꯪ ꯈꯪꯗꯦ ꯑꯩꯒꯤ ꯂꯦꯡꯕ ꯑꯣꯏꯔꯝꯅꯤ
ꯑꯣ ꯑꯩꯗꯤ ꯀ꯭ꯔꯦꯛ ꯀ꯭ꯔꯦꯛ ꯇꯧꯕꯗꯨꯣ ꯀꯔꯤ ꯇꯧꯔꯖꯥꯠꯅꯣ ꯃꯥꯏꯗꯅ ꯈꯜꯂꯨꯔꯦ
ꯑꯩ ꯏꯁꯇꯪ ꯍꯟꯗꯛ ꯀ꯭ꯂꯥꯁ ꯆꯠꯄ꯭ꯔꯣ ꯅꯪꯕꯣ
ꯑꯩ ꯑꯩꯈꯣꯏ ꯁꯤꯦꯂꯦꯕꯁ ꯂꯣꯏꯁꯤꯟꯕꯒꯤ ꯀ꯭ꯂꯥꯁꯇꯤ ꯆꯠꯇ꯭ꯔꯦ ꯑꯣꯖꯥ ꯍꯣꯏ ꯀ꯭ꯂꯥꯁ ꯂꯧꯗ꯭ꯔꯦ ꯍꯣꯏ ꯍꯧꯖꯤꯛ ꯀꯩꯅꯣꯅꯤꯗ ꯁꯤꯦꯂꯦꯕꯁꯇꯤ ꯂꯣꯏꯈ꯭ꯔꯕꯅꯤꯅ ꯀ꯭ꯂꯥꯁꯇꯤ ꯑꯗꯨꯝ ꯂꯧꯗ꯭ꯔ ꯇꯕꯤꯗ ꯑꯗꯨꯝ ꯊꯥꯗꯣꯛꯑꯦꯕ ꯑꯣꯖꯥꯈꯣꯏꯗꯣ ꯑꯗꯨꯒꯤ ꯀ꯭ꯂꯥꯁꯀꯤ ꯆꯦꯞꯇꯔ ꯍꯣꯏ ꯁꯦꯀꯦꯟ ꯁꯦꯃꯤꯁꯇꯔꯗ ꯑꯥ
ꯑꯩꯅ ꯇꯧꯊꯒꯗꯕꯅꯦ ꯇꯧꯊꯒꯗꯕꯅꯦ ꯄꯥꯔꯁꯤꯌꯥꯅꯤ ꯄꯥꯔꯁꯤꯌꯥꯅꯤ
ꯅꯪ ꯅꯍꯥꯟ ꯅꯪꯒꯤ ꯅꯍꯥꯟ ꯂꯥꯁ ꯁꯦꯃꯤꯁꯇꯔꯒꯤ ꯑꯦꯛꯖꯥꯝ ꯊꯥꯗꯦ
ꯑꯥ ꯑꯗꯣ ꯑꯩ ꯁꯚꯦꯟ ꯑꯩꯠ ꯑꯃꯨꯛ ꯇꯝꯊꯔꯦ ꯈꯜꯂꯤꯅꯦ ꯑꯗꯨꯗꯅꯦ ꯇꯨꯌꯦꯦꯞ ꯊꯥꯗꯕꯅꯤꯅꯀꯣ
ꯑꯣ ꯑꯦ ꯊꯥꯗ꯭ꯔꯗꯤ ꯑꯃꯨꯛꯀ ꯀꯩꯅꯣ ꯁꯕꯦꯟ ꯑꯩꯠ ꯊꯟꯊꯕ꯭ꯔꯣ ꯁꯦꯃꯤꯁꯇꯔꯕꯨ
ꯍꯣꯏ ꯇꯝꯊꯕ ꯌꯥꯏ ꯍꯣꯏ
ꯂꯣꯏ ꯂꯣꯏ ꯂꯣꯏꯔꯕꯗꯤꯅ
ꯑꯗꯨꯒꯅꯦ ꯑꯩ ꯍꯥꯏꯕꯤꯒꯦ ꯑꯗꯨ ꯑꯩ ꯄꯣꯂꯤꯁꯤ ꯑꯦꯟ ꯏ ꯄꯤꯒꯤ ꯑꯅꯧꯕ ꯏꯁꯀꯤꯝꯒꯤ ꯑꯩ ꯍꯥꯏꯕꯤꯒꯦ ꯁꯕꯦꯟ ꯑꯦ ꯇꯝꯊꯔꯗꯤ ꯅꯪ ꯃꯥꯁꯇꯔ ꯇꯧꯕꯗꯣ
ꯑꯥ
ꯆꯍꯤ ꯃꯥꯁꯇꯔꯗꯤ ꯑ ꯆꯍꯤ ꯑꯅꯤ ꯇꯧꯕꯅꯦꯗꯅ ꯆꯍꯤ ꯑꯃꯈꯛ ꯇꯧꯕ ꯌꯥꯔꯦ ꯅꯪ ꯁꯚꯦꯟ ꯑꯦꯠ ꯀꯥꯈ꯭ꯔꯗꯤ ꯗꯥꯏꯔꯦꯛ ꯊꯥꯔꯠ ꯁꯦꯝꯗꯒꯤ ꯑꯃꯨꯛ ꯀꯥꯕ ꯍꯧꯕ ꯌꯥꯔꯦ ꯑꯩꯈꯣꯏ ꯊꯥꯗ꯭ꯔꯁꯤ ꯑꯩꯣꯏ ꯑꯩꯣꯏ ꯑꯩꯣꯏ ꯊꯥꯗ꯭ꯔꯗꯤ ꯅꯪ ꯐꯥꯔꯁ ꯁꯦꯝꯁꯤ ꯀꯦꯟꯁꯦꯜ ꯀꯥꯕ ꯌꯥꯗ꯭ꯔꯦꯕ ꯅꯠꯇꯦ ꯑꯗꯣ ꯃꯅꯤꯄꯨꯔ ꯌꯨꯅꯤꯚꯔꯁꯤꯇꯤꯗꯨꯗꯤ ꯑꯃꯨꯛ ꯌꯥꯏ ꯍꯥꯏꯕꯅꯤꯅ
ꯑꯦꯟꯇ꯭ꯔꯥꯟꯁꯇꯤ ꯄꯤꯕꯒꯨꯝ ꯇꯧꯕꯅꯦ
ꯄꯤꯔꯁꯨ ꯑꯗꯨꯝ ꯂꯧꯅꯤꯅꯦ ꯍꯥꯏꯕꯗꯤ ꯄꯩꯁꯥ ꯄꯥꯝꯅꯕꯅꯤꯅꯀꯣ ꯍꯥꯏꯕꯗꯤ ꯄꯩꯁꯥꯅꯤꯗꯅ ꯃꯤ ꯑꯃ ꯀꯧꯔꯛꯄ ꯍꯥꯏꯁꯦ
ꯍ ꯃꯥꯅꯦꯗ
ꯄꯩꯁꯥꯅ ꯑꯗꯨꯝ ꯑꯗꯨꯝ ꯂꯧꯈꯤꯅꯦꯕ
ꯀꯩꯅꯣ ꯂꯥꯛꯄ ꯎꯅꯦ ꯕꯤ ꯖꯤꯦ ꯑꯃꯔꯤꯗ ꯀꯩ ꯀꯩꯅꯣ
ꯍꯣꯏ ꯈꯔ ꯂꯥꯛꯑꯦ ꯍꯟꯗ
ꯅꯔ ꯇꯨ ꯈꯣꯏꯒꯤꯒ ꯀꯩꯀ
ꯍ ꯂꯑ ꯂꯥꯛ
ꯀꯣꯂꯥꯞ ꯌꯥꯝꯅ ꯎꯏꯅꯦ
ꯍꯣꯏ ꯂꯥꯛꯑꯦ ꯍꯟꯗꯛꯈ꯭ꯔꯦ ꯑ ꯌꯥꯝ ꯄꯥꯛ ꯁꯅꯗꯦꯗ ꯈꯤꯇꯪ ꯈꯤꯇꯪ
ꯑꯗꯨꯗ ꯃꯣꯏꯒꯤꯗꯣ ꯐ꯭ꯔꯤꯗ ꯄꯤꯕ꯭ꯔꯣ ꯅꯠꯇ꯭ꯔꯒꯅꯦ ꯇ ꯇꯧ ꯐ꯭ꯔꯤꯗ ꯐꯪꯕ ꯌꯥꯖ
ꯐ꯭ꯔꯤ ꯅꯠꯇꯦ ꯄꯩꯁꯥ ꯀꯥꯞꯄꯒ ꯄꯩꯁꯥ ꯄꯩꯁꯥ ꯀꯥꯞꯄꯒ ꯎꯪꯗꯣꯏꯅꯦ
ꯑꯥ
ꯄꯩꯁꯥ ꯀꯥꯞꯄ ꯎꯪꯗꯣꯏꯅꯦꯕ ꯑꯗꯣ ꯆꯥꯛ ꯅꯪ ꯑꯌꯨꯛꯀꯤ ꯆꯥꯛꯇꯤ ꯆꯥꯔꯕꯣ
ꯑꯥꯎ ꯁꯔꯦ
ꯑꯗꯨꯏꯗꯤ ꯀꯩ ꯃꯊꯦꯜ ꯆꯥꯏꯔꯤꯅ ꯁꯤꯗꯤꯦ
ꯃꯥꯏꯔꯦꯟ
ꯃꯥꯏꯔꯦꯟꯒ ꯀꯔꯤ ꯃꯥꯏꯔꯦꯟꯒ ꯀꯩꯅꯣ ꯁꯣꯏꯕꯨꯝ ꯍꯥꯞꯄ꯭ꯔꯣꯅꯣ ꯑꯩꯗꯣ
ꯍꯥꯞꯇꯨꯗ ꯃꯥꯏꯔꯦꯟ ꯃꯥꯏꯔꯦꯟ ꯁꯨꯝꯅ ꯃꯥꯏꯔꯦꯟ ꯗꯣ ꯐꯨꯠꯄꯨꯗꯣ ꯐꯨꯠꯄꯨꯗꯣ ꯊꯥꯎꯗ ꯑꯃꯨꯛꯀ ꯉꯧꯊꯔꯦꯗꯅ
ꯑꯗꯣ ꯑꯩ ꯍꯥꯏꯒꯦ ꯅꯣꯏ ꯅꯣꯏ ꯃꯥꯏ ꯇꯔꯦꯟꯒ ꯃꯥꯏꯔꯦꯟꯒ ꯍꯋꯥꯏ ꯊꯣꯡꯉꯗꯤ ꯑꯩꯉꯣꯟꯗ ꯍꯦꯛ ꯑꯗꯨꯝ ꯍꯥꯏꯔꯛꯑꯣ ꯃꯊꯪꯗꯗꯤ ꯃꯥꯏꯔꯦꯟꯒ ꯍꯋꯥꯏ ꯍꯋꯥꯏ ꯀꯥꯡ ꯃꯁꯣꯔꯤ ꯅꯠꯇ꯭ꯔꯒ ꯀꯥꯡꯇꯛꯇꯣ ꯑꯗꯨꯝ ꯊꯣꯡꯉꯗ ꯑꯩꯉꯣꯟꯗ ꯑꯗꯨꯝ ꯍꯥꯏꯔꯛꯑꯣ ꯍꯋꯥꯏꯗꯤ ꯑꯗꯨꯝ ꯈꯔ ꯆꯠꯊꯒꯦꯕ ꯑꯩꯈꯣꯏꯗꯤ ꯉꯁꯤ ꯀꯩꯅꯣ ꯆꯥꯕ ꯑꯦ ꯌꯥꯔꯦꯗ ꯉꯁꯤꯒꯤꯗꯤ ꯌꯥꯔꯦꯗ ꯀꯣꯟꯅ ꯃꯊꯪꯗ ꯍꯥꯏꯕꯩ ꯋꯥꯅꯤꯗ ꯀꯩꯅꯣꯗꯣ ꯑ ꯀꯔꯤꯕꯥ ꯑꯩ ꯍꯧꯖꯤꯛ ꯍꯥꯏꯒꯦ ꯇꯧꯔꯝꯕꯗꯣ ꯑꯃꯨꯛ ꯀꯥꯎꯔꯦꯗꯣ
ꯅꯪ ꯅꯣꯏ ꯅꯣꯏꯗꯤ ꯀꯔꯤ ꯆꯥꯒꯦ ꯍꯥꯏꯒꯦ ꯇꯧꯕ
ꯑꯩꯈꯣꯏ ꯑꯩꯈꯣꯏꯗꯤ ꯀꯩꯅꯣꯅꯦ ꯁꯨꯃꯥꯏꯅ ꯇꯧꯕ ꯑꯩꯈꯣꯏꯗꯤ ꯁꯥꯃꯟꯕꯗꯨꯗ ꯀꯥꯡꯁꯣꯏ ꯀꯥꯡꯁꯣꯏ ꯅꯠꯇꯦ ꯆꯝꯊꯣꯡ ꯑꯜꯂꯨꯅꯦ ꯈꯥꯃꯦꯅ ꯇꯧꯔꯒ ꯆꯝꯊꯣꯡ ꯍꯦꯛꯇ ꯆꯥꯕ꯭ꯔꯥ ꯑꯗ ꯃꯣꯔꫭꯛ ꯃꯦꯠꯄ ꯑꯃꯒ ꯁꯤꯗꯕꯨ ꯍꯛꯆꯥꯡ ꯑꯃꯨꯛ ꯐꯔꯛꯂ꯭ꯔꯗꯤ ꯐꯔꯛꯇꯕ ꯍꯥꯏꯗꯨꯅꯤ
ꯀꯩꯅꯣ ꯑꯩꯈꯣꯏ ꯀꯩꯅꯣ ꯑꯥ ꯃꯤꯃꯤ ꯁꯤꯡꯖꯨꯁꯨ ꯑꯃꯨꯛ ꯁꯦꯝꯃꯦ
ꯑꯥ
ꯀꯣꯕꯤ ꯀꯣꯕꯤꯒ ꯃꯤꯃꯤꯒ ꯀꯩꯅꯣ ꯈꯇꯪ ꯊꯝꯃꯒ ꯃꯣꯔꯣꯛ ꯃꯍꯤꯒ
ꯑꯥ
ꯑ ꯀꯩꯩꯅꫭꯗꫭ ꯑꯥ ꯍꯋꯥꯏꯖ꯭ꯔꯗꫭ
ꯑꯥ
ꯑꯗꯨꯒ ꯃꯦꯠꯂꯒ
ꯐꯖꯔꯦꯅꯦ
ꯑꯗꯨ ꯀꯩꯅꫭꯗꫭ ꯀꯔꯠꯇꯣ ꯀꯔꯠꯇꯣ
ꯑꯥꯎꯕꯅꯦꯕ ꯍꯋꯥꯏꯖꯥꯔꯒꯗꫭ ꯍꯋꯥꯏꯖꯥꯔꯒ ꯃꯣꯔꯣꯛꯇꯨꯗꯤ ꯏꯁ ꯄꯣꯠꯁꯇꯤ ꯇꯥꯕꯅꯦꯍꯦ
ꯇꯥꯏ ꯇꯥꯏ
ꯑꯗ ꯍꯋꯥꯏꯖꯥꯔꯗꯣ ꯍꯋꯥꯏꯖꯥꯔꯒ ꯃꯣꯔꯣꯛꯀ ꯇꯧꯔꯒ ꯊꯥꯎꯗꯣ ꯁꯣꯛꯇꯧꯔ ꯉꯧꯕꯗ ꯑꯗꯨꯁꯨ ꯍꯥꯎꯕꯅꯤꯅꯦ ꯑꯗꯨꯒ ꯆꯠꯅꯤ ꯑꯣꯏꯅ ꯆꯥꯕꯗꯣ ꯊꯥꯎꯗꯣ ꯉꯧꯔꯒ
ꯑꯃꯨꯛꯀ ꯀꯩꯅꯣ ꯇꯧꯗꫭꯏꯔꯣ ꯊꯥꯎꯗ ꯉꯧꯔꯒ
ꯍꯣꯏ ꯑꯗꯨꯃꯥꯏꯅ ꯇꯧꯕ ꯑꯃ ꯃꯣꯔꯣꯛ ꯃꯣꯔꯣꯛꯀꯤ ꯍꯣꯏ ꯑꯗꯨꯃꯥꯏꯅ ꯇꯧꯕ ꯇꯧꯅꯕ ꯌꯥꯎꯕꯅꯦ ꯍꯥꯎꯕꯅ ꯑꯗꯨꯁꯨ ꯊꯥꯎꯕꯗ ꯁꯣꯛꯇꯧꯕ ꯍꯥꯏꯗꯣ ꯍꯥꯎꯕꯅꯦꯕ
ꯑꯥꯠ ꯌꯦꯡꯕ ꯇꯥꯔꯗ꯭ꯔꯥ ꯁꯦꯝꯕ ꯇꯥꯔꯦꯗꯅ
ꯑꯗꯨꯒ ꯑꯗꯨꯝ ꯆꯥꯕ ꯐꯪꯉꯤꯕꯗꯣ ꯀꯅꯥ ꯈꯣꯏꯗꯅꫭ ꯆꯥꯕ ꯐꯪꯉꯤꯕꯗꯣ ꯀꯥꯎꯗꯤ ꯀꯥꯎꯔꯦ ꯍꯥꯎꯗꯤ ꯍꯥꯎꯈꯤꯕꯅꯦꯕ ꯑꯗꯨꯒ ꯃꯣꯔꯣꯛꯀꯤ ꯆꯠꯅꯤ ꯑꯃ ꯂꯩꯗꯥꯏ ꯑꯁꯤ ꯃꯈꯥ ꯂꯩꯀꯥꯏꯗ ꯅꯆꯦ ꯅꯆꯦꯒꯤ ꯅꯆꯦꯒꯤ ꯃꯃꯥꯟꯅꯕꯤ ꯃꯈꯥ ꯂꯩꯀꯥꯏꯒꯤ ꯑꯃꯗꯨ
ꯑꯣ ꯑꯣ ꯑꯣ ꯃꯣꯔꯣꯛ ꯃꯣꯔꯣꯛ
ꯃꯣꯔꯣꯛ ꯃꯣꯔꯣꯛꯀꯤ ꯆꯠꯅꯤ ꯑꯃ ꯁꯦꯝꯕꯗꯣ ꯃꯥꯅ
ꯑꯥ
ꯑꯗꯨꯒꯨꯝꯕꯗꫭ ꯀꯃꯥꯏꯅ ꯁꯦꯝꯖꯥꯠꯅꯣ ꯑꯩ ꯈꯪꯗ꯭ꯔꯦ ꯚꯅꯦꯒꯔꯒ ꯃꯣꯔꯣꯛ ꯄꯥꯎꯗꯔꯗꯣ ꯑꯗꯨꯒ ꯇꯧꯔꯝꯅꯤꯕ ꯈꯪꯕ꯭ꯔꯥ ꯃꯣꯔꯣꯛ ꯃꯣꯔꯣꯛ ꯒ꯭ꯔꯥꯏꯟꯗꯔ ꯇꯧꯕꯗꯣ ꯑꯗꯨꯒ ꯃꯣꯔꯣꯛ ꯑꯗꯨꯒ ꯕꯤꯅꯦꯒꯔꯅꯦ ꯑꯖꯤꯅꯥꯃꯇꯣꯁꯨ ꯊꯝꯃꯝꯗꯧ ꯃꯥꯜꯂꯦ ꯃꯣꯏꯁꯦ
ꯑꯖꯤꯅꯥꯃꯇꫭ ꯊꯝꯕ ꯌꯥꯎꯋꯦ ꯊꯝꯗꯕ ꯌꯥꯎꯋꯦ ꯍꯥꯏꯕꯅꯤ ꯅꯍꯥꯟ ꯀꯩꯅꯣꯅꯦ ꯑ ꯆꯅꯝꯅꯦ ꯑꯥ
ꯆꯅꯝꯒ ꯇꯤꯜꯍꯧꯗꯣ ꯄꯨꯔꯥ ꯒ꯭ꯔꯥꯏꯟꯗꯔ ꯇꯧꯕ ꯃꯥꯜꯂꯦ ꯃꯣꯏꯗꫭꯀꯣ
ꯇꯤꯜꯍꯧꯗꯣ ꯈꯪꯗꯦꯗ ꯍꯣꯏ ꯇꯧꯕꯗꯤ ꯃꯥꯜꯂꯦ ꯅꯠꯇꯒ ꯃꯣꯏ ꯀꯩꯅꯣ ꯑꯣꯏꯅ ꯇꯧꯔꯝꯝꯕ ꯃꯥꯜꯂꯦ ꯀꯩꯅꯣꯗꯣ ꯄꯥꯎꯗ꯭ꯔ ꯑꯣꯏꯅ ꯂꯩꯔꯒꯀꫭ ꯁꯤ ꯁꯦꯝꯕ ꯃꯥꯜꯂꯦ ꯍꯥꯏꯕꯗꯤ ꯍꯥꯏꯕꯗꯤ
ꯇꯦꯅꯔ ꯑꯆꯧꯕꯗ ꯄꯤꯔꯛꯄꯅꯦꯕꯀꯣ
ꯑꯥ
ꯑꯩꯈꯣꯏ ꯑꯩꯈꯣꯏ ꯏꯃꯥ